ꯋꯥ ꯇꯌꯦ ꯇꯥꯏꯌꯦ ꯅꯪꯒꯤ ꯔꯨꯝ ꯃꯈꯣꯟꯁꯦ ꯏꯀꯣ ꯌꯥꯝ ꯆꯠ ꯆꯠꯂꯦꯍꯦ ꯃꯥꯏꯀ꯭ꯔꯣꯐꯣꯟ ꯉꯥꯡꯒ ꯆꯞ ꯃꯥꯟꯅꯩ
ꯑꯩꯒꯤꯔꯣ꯫
ꯍꯣꯏ꯫ ꯏꯀꯣ ꯍꯥꯏꯕꯒꯨꯝ ꯑ ꯃꯅꯤꯡꯗ ꯏꯀꯣ ꯅꯠꯇꯦꯗ ꯑ ꯃꯥꯏꯀ꯭ꯔꯣꯐꯣꯟꯗ ꯉꯥꯡꯕꯒ ꯆꯞ ꯃꯅꯩ ꯍꯥꯏꯕ꯫
ꯑꯥ ꯑꯥ ꯆꯥꯛ ꯆꯥꯔꯕꯣ ꯍꯧꯖꯤꯛꯇꯤ꯫
ꯀꯗꯥꯏꯗꯒꯤ꯫
ꯗꯥꯥꯏꯇꯤꯡꯔꫭ꯫
ꯗꯥꯏꯇꯤꯡ ꯇꯧꯔꯁꯤꯔꯥ ꯈꯪꯗꯦ ꯑꯩꯕꯨ ꯇꯨꯃꯤꯟꯅꯕꯗ ꯑꯩꯕꯨ ꯏꯟꯕꯁꯨ ꯉꯝ ꯔꯦ ꯍꯥꯏꯌꯦ ꯍꯧꯖꯤꯛꯀꯥꯟ ꯅꫭꯏꯕꯒꯤ ꯑꯩ꯫
ꯗꯥꯏꯇꯤꯡꯁꯦꯀꯣ ꯇꯧꯒꯦꯅ ꯇꯧꯔꯗꯤ ꯗꯥꯏꯇꯤꯡ ꯍꯥꯏꯅ ꯄꯜꯂꯗꯤ ꯫ ꯎꯝ
ꯑꯗꯨꯒꯉꯟꯅ ꯍꯧꯒꯠꯄ ꯉꯝꯗ꯭ꯔꯕꯒꯤ ꯇꯣ
ꯏꯁ ꯑꯩꯁꯨ ꯅꯍꯥꯥꯟ ꯃꯣꯠꯇꯤꯕꯦꯒꯤ ꯃꫭꯇꯤꯕꯦꯁꯟ ꯌꯥꯝꯏ꯫ ꯑꯁꯦꯡꯕ ꯑꯩꯁꯨ ꯑ ꯅꯣꯡ ꯅꯤꯅꯤ ꯒꯨꯝꯕ ꯆꯠꯂꯦ ꯑꯗꯨ ꯉꯝꯗ꯭ꯔꯦ ꯑꯃꯨꯛ꯫
ꯑꯁꯤꯀꯣ ꯆꯠꯃꯤꯟꯅꯕ ꯃꯤꯗꯁꯨ ꯄꯣꯟꯕꯅꯦ ꯈꯪꯕ꯭ꯔꯥ꯫
ꯑꯗꯨꯅꯦ꯫ ꯀꯩꯅꯣꯒ ꯆꯠꯄꯅꯦ ꯑꯁꯤ ꯅꯣꯏ ꯅꯃꯥꯟꯅꯕꯤꯗꯣ꯫ ꯑꯩꯈꯣꯏ ꯁ꯭ꯀꯨꯜ ꯀꯥꯃꯤꯟꯅꯕꯗꯣ꯫
ꯑꯧ ꯑꫭ-ꯑꯣ ꯃꯥꯁꯨ ꯃꯥ ꯆꯠꯄ꯭ꯔꯣ ꯑꯥ ꯑꫭ꯫
ꯀꯨꯏꯔꯦꯗ ꯆꯠꯄꯅꯦ ꯑꯈꯣꯏ ꯃꯣꯏꯗꯤ ꯑꯗꯨꯝ ꯆꯠꯄ ꯌꯥꯏꯌꯦ꯫ ꯑꯗꯨ ꯑꯣꯏꯔꯁꯨ ꯂꯥꯞꯄꯅꯤꯅ ꯍꯣꯏ-ꯍꯣꯏ꯫ ꯆꯩꯔꯥꯎ ꯆꯤꯡꯗꯅꯦ ꯃꯣꯏꯅ ꯀꯩꯅꯣ ꯃꯣꯏꯔꯣꯝꯗ ꯊꯣꯛꯂꯛꯑꯣ ꯍꯥꯏꯕ ꯑꯗꯣ ꯊꯣꯛꯂꯛꯄꯗꯣ ꯑ ꯏꯚꯤꯅꯤꯡ ꯑꯗꯨꯋꯥꯏꯗ ꯏꯚꯤꯅꯤꯡꯗꯗꯤ ꯑꯩꯗꯤ ꯌꯥꯔꯔꯣꯏꯅꯀꯣ꯫ ꯗꯨꯒꯤ ꯇꫭꯛꯈ꯭ꯔꯦꯃ꯫
ꯑ ꯆꯥꯕ ꯌꯥꯝ ꯀꯟꯕꯅꯦ ꯃꯥꯁꯨ ꯍꯟꯗꯛ꯫
ꯑꯃ ꯑꯗꯨꯒ ꯑꯃꯗꯣ ꯑꯁꯤ ꯊꯔꯣꯟꯗ ꯂꯩꯕꯗꯣ꯫
ꯍꯣꯏ꯫
ꯑꯗꯨꯗꯁꯨ ꯅꯍꯥꯟ ꯀꯧꯁꯦꯔꯥ ꯈꯜꯂ ꯍꯥꯏꯗꯤ ꯋꯥꯋꯥꯛꯀꯤꯡ ꯆꯠꯄꯗꯤ ꯀꯥꯡꯅꯤꯡꯉꯥꯏꯒꯨꯝꯕ ꯅꯠꯇꯦ ꯍꯦꯜꯗꯤꯒꯨꯝꯕ ꯀꯣ꯫ ꯍꯦꯜꯗꯤ ꯑꫭꯏ ꯑꯣꯏꯅꯤꯡꯉꯥꯏꯅꯤꯅꯀꯣ ꯑꯗꯣ ꯀꯧꯔꯒ ꯑꯩ ꯌꯥꯝ ꯍꯧꯖꯤꯛꯀꯥꯟ ꯌꯥꯝ ꯁꯣꯜꯂꯦ ꯆꯠꯄ ꯉꯝꯗꯦ ꯍꯥꯏꯌꯦ꯫ ꯑꯗꯨꯒ ꯆꯠꯂ ꯎꯝ ꯆꯠꯀꯦ ꯇꯧ ꯑꯝ ꯍꯥꯏꯕꯗꯤ ꯑꯃꯗꯨꯁꯨ ꯌꯥꯒꯗꯧ ꯃꯥꯟꯗꯦ ꯍꯥꯏ꯫
ꯍꫭꯏꯔꯣꯡ ꯑ ꯁꯣꯔꯤ-ꯁꯣꯔꯤ꯫
ꯀꯔꯤ ꯑꯗꯨꯗꯅꯦ ꯑꯩꯅ ꯍꯦꯛ-ꯍꯦꯛ ꯁꯥꯎꯅꯤꯡꯕꯁꯦ꯫
ꯃꯥꯗꯣ ꯑꯗꯨꯗꯣ ꯉꯥꯏꯈꯣ ꯅꯍꯥꯟꯗꯣ ꯎꯝ ꯐꯦꯁꯔꯁ ꯃꯤꯠ ꯆꯠꯄꯗꯣ ꯏꯕꯥꯅꯤ ꯅꯪ ꯈꯪꯕ꯭ꯔꯥ꯫
ꯍꯣꯏ ꯈꯪꯉꯦ꯫
ꯑꯗꯨꯗꯣ ꯑꯗꯨ ꯅꯨꯃꯤꯠꯇꯣ ꯑꯥ ꯑꯩ ꯌꯥꯝ ꯁꯥꯎꯅꯤꯡ ꯇꯨ ꯔꯤꯒ꯭ꯔꯦꯠ ꯌꯥꯝ ꯆꯠꯄꯅꯦ ꯀꯩꯒꯤ ꯊꯣꯛꯄ꯭ꯔꯥꯅ꯫
ꯑꯩꯌꯥ ꯍꯥꯏꯔꯒ ꯃꯥꯒ ꯇꯧ ꯑ ꯃꯥꯒ ꯑ ꯀꯣꯏꯔꯝꯕꯥ ꯃ ꯃꯣꯏꯒꯤ ꯃꯅꯥꯛꯇ ꯂꯩꯕ ꯃꯗꯨ
ꯍꫭꯏ꯫
ꯆꯤꯡ ꯐꯖꯅ ꯀꯥꯔ ꯂꯩꯌꯦ ꯑꯗꯨꯝ꯫
ꯍꯣꯏ ꯎꯋꯦ ꯍꯣꯏ ꯌꯥꯝ ꯅꯨꯡꯁꯤꯌꯦ ꯑꯃꯨꯛꯀꯗꯅ
ꯅꯍꯥꯟ ꯅꯍꯥꯟ ꯑꯩꯒꯤ ꯕꯥꯔꯗꯦꯗ ꯋꯤꯁ ꯇꯧꯔꯛꯑꯦ ꯃꯥꯗꯣ ꯅꯨꯄꯤꯅ ꯐꯥꯎ ꯋꯤꯁ ꯇꯧꯔꯛ ꯑꯦ ꯃꯥꯅ ꯋꯤꯁ ꯇꯗꯧꯅ ꯅꯨꯡꯁꯤ
ꯎ ꯍꯥꯏꯕꯗꯤ ꯑꯗꯨ ꯅꯨꯄꯥꯁꯨ ꯐꯦꯟ ꯐ꯭ꯔꯦꯟꯒꯤꯗꯤ ꯑꯗꯨꯝ ꯅꯨꯡꯉꯥꯏꯌꯦ
ꯌꯥꯝ ꯅꯨꯡꯉꯥꯏꯌꯦ ꯃꯥ ꯑꯩꯒ ꯀꯔꯤ ꯀꯔꯤꯁꯨ ꯃꯔꯤ ꯂꯩꯅꯕ ꯅ ꯗꯦ ꯑꯗꯨꯕꯨ ꯑꯩꯒꯤ ꯕꯔꯗꯦ ꯐꯥꯎ ꯅꯤꯡꯁꯤꯡꯂꯒ ꯃꯥꯗꯣ ꯂꯤꯁ ꯇꯧꯔꯛꯑꯦꯕ ꯑꯃꯗꯨꯗꯤ ꯇꯧꯔꯛꯇꯦꯕ ꯈꯪꯕ꯭ꯔꯥ
ꯗ ꯃꯗꯤꯗꯤ
ꯑꯗꯨꯒꯤ ꯑꯩꯗꯣ ꯅꯨꯡꯁꯤꯔꯛꯄ ꯋꯥꯅꯤꯗ ꯑꯩ ꯏꯅꯥꯎ ꯅꯨꯄꯥꯒꯨꯝꯅ ꯈꯜꯂꯝꯕꯗꯨꯀꯣ ꯍꯥꯏꯅ ꯀꯣ ꯌꯥꯝꯅ ꯀꯔꯤꯅꯣ ꯐꯖꯅ ꯇꯧꯔꯝꯒꯗꯧꯕꯅꯦ ꯍꯥꯏꯅ ꯎꯝ ꯑꯃꯨꯛꯁꯨ ꯅꯨꯡꯉꯥꯏꯕ꯭ꯔꯥ ꯂꯩꯕ ꯂꯩꯇꯕ ꯈꯪꯗꯦꯕ ꯀꯣ ꯃꯁꯥ ꯃꯁꯥ ꯂꯩꯕ ꯑꯩꯅ ꯂꯩꯔꯗꯤ ꯑꯩꯅ ꯄꯨꯊꯑꯦ ꯅꯪ ꯂꯩꯔꯤꯗꯤ ꯅꯪ ꯄꯨꯊꯑꯦ ꯑꯗꯨꯃꯥꯏꯅ ꯌꯥꯝ ꯅꯨꯡꯉꯥꯏꯅ ꯂꯩꯕꯗꯣ
ꯁꯥ ꯁꯥ ꯀ ꯌꯥꯝ ꯁꯥ
ꯑꯣ ꯆꯥꯛ ꯆꯥꯕꯗꯨꯁꯨ ꯆꯥꯛ ꯆꯥꯕ ꯀꯟꯕꯗꯨꯁꯨ ꯑ ꯅꯨꯡꯁꯤꯗ
ꯅꯨꯡꯁꯤ ꯃꯊ ꯃꯊꯟꯇ ꯃꯥꯜꯂꯦꯀꯣ
ꯍꯣꯏ ꯍꯣꯏ
ꯎꯝ
ꯑꯩꯅ ꯇꯨꯏꯁꯟ ꯑꯩꯅ ꯀꯣꯆꯤꯡ ꯇꯧꯕ ꯃꯐꯝꯗꯣ ꯃꯥꯁꯨ ꯌꯥꯎꯋꯦꯕ
ꯑꯣ ꯀꯔꯤ ꯀꯣꯁꯤꯡꯁꯤꯔꯣ
ꯑꯩꯅ ꯀꯣꯂꯦꯖ ꯂꯣꯏꯔꯒ ꯀꯣꯆꯤꯡ ꯌꯥꯎꯕꯗꯣ ꯑꯦꯛꯖꯥꯝ ꯊꯥꯅꯤꯉꯥꯏ
ꯑꯥ ꯑꯥ
ꯗ ꯃꯥꯒꯤ ꯅꯝꯕꯔꯗꯣ ꯑꯩꯈꯣꯏꯒꯤ ꯒ꯭ꯔꯨꯞꯇ ꯃꯥꯒꯤ ꯅꯝꯕꯔꯗꯣ ꯎꯕ ꯑꯗꯨꯒꯤ ꯅꯍꯥꯟ ꯑꯃꯔꯛ ꯑꯩꯅꯕ ꯍꯪꯔꯒ ꯃꯥꯗ ꯑꯩꯗꯣ ꯍꯧꯖꯤꯛꯀꯤ ꯑꯩꯈꯣꯏꯒꯤ ꯃꯔꯨꯞ ꯅꯨꯄꯤꯒꯤ ꯌꯨꯝꯗ ꯆꯠ ꯆ ꯃꯇꯝꯗ ꯑꯩꯗꯣ ꯊꯑꯣꯏꯅ ꯃꯥꯕꯨ ꯊꯤꯟꯕꯤꯌꯣ ꯍꯥꯏꯅ ꯀꯧꯕꯅꯦꯕ ꯈꯣꯡꯅꯀꯣ ꯎꯇꯣꯞ ꯐꯝꯕ ꯃꯐꯝ ꯐꯥꯎ ꯍꯥꯏꯅ ꯑꯗꯣ ꯀꯧꯕꯗꯣ ꯀꯧꯔꯒ ꯃꯥꯕꯨ ꯋꯥꯔꯤ ꯈꯔ ꯁꯥꯟꯅꯕ ꯅꯨꯡꯉꯥꯏꯔꯤꯕ꯭ꯔꯥ ꯑꯗꯨ ꯇꯧꯔꯤꯕ꯭ꯔꯥ ꯅꯪ ꯁꯤꯗ ꯌꯥꯎꯕ ꯃꯥꯜꯂꯦꯅꯦ ꯅꯪꯒꯤ ꯅꯝꯕꯔꯗꯣ ꯑꯩꯈꯣꯏꯒꯤ ꯒ꯭ꯔꯨꯞꯇ ꯎꯑꯦ ꯍꯥꯏꯕꯀꯣ ꯑꯗꯨ ꯃꯩꯇꯩꯂꯣꯟꯒꯨꯝꯕꯗꯨ ꯒ꯭ꯌꯥꯟ ꯇꯥꯕ꯭ꯔꯥ ꯑꯗꯨ ꯇꯧꯕ꯭ꯔꯥ ꯍꯥꯏꯕꯅꯦꯕ ꯑꯗꯨ ꯏꯌꯥꯝꯕꯨꯗꯤ ꯇꯥꯗꯦ ꯑꯗꯨꯕꯨ ꯑꯗꯨꯝ ꯌꯥꯅꯤꯉꯥꯏ ꯑꯗꯨꯝ ꯃꯦꯅꯦꯖ ꯇꯧꯋꯦ ꯍꯥꯏꯌꯦ
ꯎꯝ
ꯀꯔꯤꯒꯔꯤ ꯊꯥꯅꯤ ꯈꯂꯤ ꯕ꯭ꯔꯥ ꯍꯥꯏꯕ ꯑꯗꯨꯣ ꯃꯥꯅ ꯊꯥꯕ ꯌꯥꯕ ꯑꯗꯨꯝ ꯊꯥꯒꯅꯤ ꯍꯌꯦꯌꯦꯡ
ꯍꯧꯖꯤꯛꯀꯥꯟꯗꯤ ꯃꯥꯁꯨ ꯌꯥꯝ ꯒ꯭ꯌꯥꯅꯤ
ꯒ꯭ꯌꯥꯟ ꯇꯥꯈ꯭ꯔꯕ ꯃꯥꯜꯂꯦ ꯍꯣꯏ ꯑꯗꯨꯒ ꯄꯨꯔꯥ ꯍꯣꯡꯁꯨ ꯍꯣꯡꯈ꯭ꯔꯦ ꯎꯝ ꯃꯤꯕꯨꯗꯤ ꯑꯗꯨꯝ ꯐꯔꯌꯦ ꯑꯗꯨ ꯑꯣꯏꯔꯁꯨ ꯂꯩꯌꯦꯅ ꯃꯤꯁꯦ
ꯑ ꯑ ꯎꯝ ꯑꯃꯗꯨꯗꯤ ꯈꯪꯗꯦꯅꯦꯕꯕꯥꯅꯤꯒꯤ
ꯂꯩꯅꯤ
ꯒ꯭ꯌꯥꯟ ꯇꯥꯔꯕ꯭ꯔ
ꯍꯣꯏ
ꯍꯧꯖꯤꯛꯐꯥꯎ ꯈꯪꯗ꯭ꯔꯤꯌꯦ ꯅꯨꯄꯤꯗꯤ ꯀꯣ ꯑꯗꯨꯝ ꯅꯪꯅ ꯍꯥꯏꯕ ꯅꯨꯄꯥꯗꯣ ꯍꯧꯖꯤꯛꯀꯤ ꯅꯨꯄꯥꯗꯣ ꯑꯗꯨꯝ ꯃꯤ ꯇꯧꯔꯒ ꯆꯥꯛꯁ ꯃꯣꯏ ꯚꯔꯥ ꯂꯩꯌꯦꯅꯀꯣ ꯚꯔꯥ ꯂꯩꯃꯤꯟꯅꯩꯩꯅ ꯋꯥꯔꯤ ꯁꯥꯔꯒ ꯆꯥꯛ ꯆꯥꯔꯒ ꯑꯗꯨꯝ ꯇꯧꯕꯋꯅꯦ ꯍꯥꯏꯕꯗꯤ ꯐ꯭ꯔꯤ ꯑꯦꯟ ꯐ꯭ꯔꯦꯡ ꯑꯗꯨꯝ ꯂꯩꯌꯦ
ꯑꯗꯨꯅꯦ ꯑꯩꯅ ꯒ꯭ꯌꯥꯟ ꯇꯥꯗꯕꯁꯦ ꯑ ꯂꯝꯕꯤ ꯄꯤꯔꯤꯌꯦꯕ
ꯑꯗꯨꯅꯦ
ꯑꯗꯨ ꯑꯗꯨ ꯑꯗꯨꯃꯥꯏꯅ ꯇꯧꯔꯣꯏꯗꯅꯦ ꯄꯥ ꯄꯨꯒꯅꯤ ꯁꯤꯦ
ꯑꯗꯨꯗ ꯅꯍꯥꯟꯗ ꯇꯨꯃꯥꯏ ꯍꯧꯖꯤꯛꯀꯥꯟꯗꯤ ꯀꯟꯇꯦꯛ ꯀꯟꯇꯦꯛꯇꯁꯨ ꯅꯨꯄꯥ ꯅꯨꯄꯥ ꯅꯨꯄꯥꯅ ꯅꯝꯕ ꯑꯝꯇ ꯂꯩꯇ꯭ꯔꯦ ꯑꯩꯝ ꯀꯔꯃ ꯑꯃꯨꯛ ꯄꯥꯝꯗ꯭ꯔꯦ ꯍꯥꯏꯌꯦꯦ ꯅꯨꯄꯤꯗꯨꯅ ꯅꯨꯄꯥꯒꯤ ꯈꯟꯊꯦ ꯈꯣꯠꯇ꯭ꯔꯣꯏꯗꯤꯗꯤ ꯇꯧꯈ꯭ꯔꯦ ꯍꯥꯏꯌꯦꯦ
ꯑꯥ ꯑꯥ
ꯎꯝ
ꯃꯥꯏ ꯃꯈꯥꯗ ꯌꯥꯝ ꯂꯩꯅꯤꯡꯕ ꯃꯥꯜꯂꯦ
ꯏꯩꯅ
ꯄꯥꯝꯃꯨꯑꯦ ꯄꯨꯟꯁꯤꯗ ꯀ
ꯅꯨꯄꯥ ꯌꯥꯝ ꯂꯩꯔꯒꯀꯣ ꯅꯨꯄꯥꯁꯨ ꯍꯣꯏ ꯍꯧꯖꯤꯛ ꯃꯣꯏꯅ ꯐꯈ꯭ꯔꯦ ꯐꯥꯈ꯭ꯔꯦ ꯍꯣꯏ ꯊꯔꯝꯕ ꯌꯥꯏ ꯑꯗꯨ ꯑꯣꯏꯔꯁꯨ ꯄꯥꯝꯖꯩ
ꯑꯗꯨꯅꯦ ꯅꯍꯥꯟ ꯑꯁꯤ ꯑꯩꯒꯤ ꯊꯧꯗꯣꯛ ꯊꯣꯛꯍꯟꯕ ꯅꯨꯄꯤꯗꯨꯣ
ꯎꯝ
ꯕꯥꯅꯤꯁꯨ ꯋꯥꯔꯤ ꯁꯥꯔꯝꯃꯦꯕ ꯈꯪꯕ꯭ꯔꯥ ꯌꯥꯝ ꯄꯪꯉꯦ ꯃꯥꯗꯤ ꯍꯥꯏꯌꯦ ꯋꯥꯔꯤ ꯇꯥꯔꯒꯀꯣ ꯀꯔꯤꯒꯤ ꯑꯗꯨꯝ ꯐꯪꯕ꯭ꯔꯥ ꯃꯥꯗꯤ ꯍꯥꯏꯌꯦ ꯈꯪꯗ꯭ꯔꯦ ꯑꯩꯈꯣꯏꯅ ꯋꯥ ꯉꯥꯡꯉꯁꯨ ꯇꯥꯗꯦ ꯍꯥꯏꯕꯀꯣ ꯑꯗꯨꯒꯍ ꯑꯩꯈꯣꯏꯁꯨ ꯑꯩꯈꯣꯏꯁꯨ ꯈꯪꯗ꯭ꯔꯦ ꯑꯩꯈꯣꯏꯅ ꯍꯥꯏꯔꯁꯨ ꯇꯥꯗꯦ ꯍꯥꯏꯕ ꯎ ꯃꯤ ꯍꯧꯖꯤꯛꯈꯛ ꯇꯥꯕ ꯋꯥꯔꯤ ꯇꯥꯕ ꯃꯤꯅ ꯐꯥꯎꯁꯨ ꯀꯌꯥꯃꯨꯛꯁꯨ ꯈꯟꯕꯤꯕ꯭ꯔꯥ ꯍꯥꯏꯕ ꯃꯥꯒꯤꯗꯨꯃ
ꯑꯗꯨ ꯑꯩꯅꯁꯨ ꯅꯍꯥꯟ ꯍꯥꯏꯕꯅꯦ ꯑꯩꯈꯣꯏꯒꯤ ꯃꯥꯗꯣ ꯜ ꯁꯥꯅꯥꯕꯗ ꯑꯗꯨꯝ ꯎꯕꯦ ꯍꯥꯏꯜꯂ
ꯎꯑꯦ ꯍꯥꯏꯌꯦꯦ ꯑꯗꯨꯕꯨ ꯋꯥꯔꯤꯗꯤ ꯈꯪꯗꯕ ꯃꯈꯣꯏꯗꯣ ꯐꯥꯔꯁ
ꯍꯣꯏ ꯑꯩ ꯍꯪꯉꯦ ꯅꯍꯥꯟꯗꯣ ꯑꯗꯨ ꯑꯩꯅ ꯑꯩꯈꯣꯏꯅ ꯍꯥꯏꯕꯁꯨ ꯌꯥꯗ꯭ꯔꯦ ꯆꯪꯗ꯭ꯔꯦ ꯍꯥꯏꯔꯒ ꯌꯥꯝ ꯆꯪꯗ꯭ꯔꯦꯅꯦ ꯑꯃꯨꯛ ꯍꯥꯏꯔꯅ ꯈꯅꯗꯦ ꯍꯥꯏꯔ
ꯎꯝ ꯑꯗꯨꯅꯦ ꯑꯗꯨꯃꯥꯏꯅ ꯍꯥꯏꯌꯦ ꯍꯥꯏꯕꯗꯤ ꯃꯥꯅꯁꯨ ꯍꯥꯏꯌꯦꯕ ꯑꯉꯥꯡ ꯑꯣꯏꯕꯗꯒꯤ ꯇꯟꯅꯔꯛꯄꯅꯤꯅ ꯎ ꯃꯥ ꯃꯥꯒꯤ ꯃꯑꯣꯡꯗꯨꯁꯨ ꯈꯪꯉꯦꯀꯣ ꯑꯗꯨ ꯑꯗꯒꯤ ꯃꯃꯥ ꯑꯩꯈꯣꯏ ꯀꯃꯥꯏꯅ ꯇꯧꯕ꯭ꯔꯥ ꯍꯥꯏꯕꯁꯨ ꯂꯣꯏꯅꯃꯛ ꯈꯪꯕꯅꯤꯅ ꯃꯤꯅ ꯉꯥꯡꯕ ꯃꯤ ꯍꯥꯏꯌꯦꯕ
ꯌꯥꯔꯣꯏ ꯍꯥꯏꯌꯦ ꯃꯃꯥ ꯃꯃꯥꯗꯤ ꯈꯔ ꯏꯆꯝ ꯆꯝꯅꯤ ꯍꯥꯏꯌꯦꯦ ꯑꯗꯣ ꯃꯃꯥꯒꯤ
ꯈꯔ ꯌꯥꯗꯦ ꯍꯥꯏꯌꯦꯕ ꯑꯗꯨꯝ ꯍꯥꯏꯕꯗꯤ ꯑ ꯃꯆꯥꯅꯨꯄꯤ ꯑ ꯌꯨꯝ ꯄꯥꯜꯂ ꯍꯥꯏꯔꯗꯤ ꯅꯨꯄꯥꯗꯣ ꯀꯔꯝꯕ ꯌꯨꯝꯒꯦ ꯍꯥꯏꯕ ꯁꯣꯏꯗꯅ ꯍꯪꯉꯛ ꯑꯗꯨꯗ ꯁꯨꯃꯥꯏꯅ ꯇꯧꯈ꯭ꯔꯛꯅꯤ ꯃꯤꯁꯦ ꯃꯣꯏꯒꯤ ꯃꯣꯏꯒꯤ ꯃꯆꯤꯟꯗꯒꯤ ꯃꯣꯏ ꯏꯃꯨꯡꯒꯤ ꯃꯆꯤꯟ ꯒꯤ ꯇꯥꯗ꯭ꯔꯁꯨ ꯃꯃꯤ ꯑꯇꯣꯞꯄꯗꯒꯤ ꯇꯥꯒꯅꯦꯕ
ꯎꯟ
ꯑꯗꯨ ꯁꯨ ꯀꯗꯕ꯭ꯔꯥ ꯈꯪꯗꯦ ꯑꯩꯈꯣꯏꯒꯤ ꯃꯔꯨꯞ
ꯀꯔ ꯃꯔꯦꯖ ꯇꯧꯒꯅꯤ ꯌꯥ
ꯏꯁ ꯑꯗꯨ ꯇꯧꯔꯗꯤ ꯂꯣꯏꯅꯃꯛ ꯌꯥꯔꯅꯤ ꯍꯥꯏꯕ ꯇꯥꯏꯞꯇ ꯑꯗꯨ ꯇ ꯑꯗꯨ ꯇꯧꯔꯁꯨ ꯈꯥꯏꯅꯕ ꯂꯩꯔꯤꯌ‌ꯦꯅꯦ ꯑꯗꯨ ꯇꯧꯔꯗꯤ ꯎꯝꯗ꯭ꯔꯦꯡꯗꯕꯤꯗ ꯂꯩꯒꯅꯤ ꯍꯥꯏꯕ ꯇꯥꯏꯞꯇ
ꯑꯃꯗꯨꯅ ꯌꯥꯝ ꯁꯞꯄꯣꯔꯠ ꯇꯧꯔꯤ ꯍꯣꯏ ꯆꯠꯀꯦꯗꯤ ꯆꯠꯈ꯭ꯔꯣ ꯍꯣꯏ
ꯃꯥ ꯀꯅꯕ ꯈꯔ ꯐꯪꯕꯒꯤ ꯑꯣꯏꯔꯝꯃꯅꯤ
ꯑꯗꯨꯅꯦ ꯑꯗꯣ ꯑꯗꯨ ꯑꯗꯨꯉꯥꯏ ꯀꯈꯩꯅꯦ ꯅꯍꯥꯟ ꯅꯩꯀꯥꯂꯣꯡꯒꯤ ꯊꯣꯛꯄ ꯑꯗꯣ ꯋꯥꯊꯣꯛꯄꯗꯣ ꯑꯗꯨꯗꯣ ꯑꯗꯨꯁꯨ ꯍꯥꯏꯌꯦꯕ ꯑꯗꯨꯒꯨꯝꯕꯅꯥꯎ ꯅꯨꯄꯤꯉꯣꯟꯗꯔꯗ ꯍꯥꯏꯔꯒ ꯑꯩ ꯑꯩꯗꯤ ꯎ ꯑꯩꯗꯤ ꯔꯥꯏꯠ ꯂꯩꯇꯦ ꯍꯛ ꯂꯩꯇꯦ ꯅꯨꯄꯤꯗ ꯉꯥꯡꯅꯤꯉꯥꯏ ꯌꯥꯝ ꯄꯤꯇꯤ ꯄꯥꯝꯕꯗꯣ ꯄꯤ ꯅꯨꯄꯤꯗ ꯍꯥꯏꯕ ꯑꯩꯗꯤ ꯔꯥꯏꯠ ꯑꯝꯇ ꯂꯩꯇꯦ ꯑꯩ ꯀꯔꯤ ꯍꯥꯏꯅꯤꯡꯉꯥꯏ ꯂꯩꯕ
ꯑꯗꯨꯗ ꯊꯣꯛꯈꯤꯕ ꯑꯗꯨꯗ ꯊꯣꯛꯄ ꯎ ꯍꯧꯖꯤꯛ ꯀ ꯃꯅꯥꯎꯅꯨꯄꯤꯗꯨꯒꯤ ꯃꯆꯦꯒꯤ ꯃꯃꯥꯟꯅꯨꯕꯤ ꯑꯗꯨꯗ ꯊꯣꯛꯈꯤꯕꯗ ꯌꯥꯎꯕ ꯅꯨꯄꯤꯗꯨꯣ ꯑꯗꯨꯕꯨꯁꯨ ꯌꯥꯝ ꯀꯜꯂꯤꯅꯦ ꯑꯩꯈꯣꯏꯒꯤ ꯅꯨꯄꯤꯁꯦ
ꯑꯗꯨꯅꯦ ꯍ ꯑꯗꯨ ꯅꯍꯥꯟꯁꯨ ꯍꯥꯏꯌꯦ ꯑꯗꯨ ꯅꯆꯦꯅ ꯑꯗꯨ ꯅꯨꯄꯤꯕꯨ ꯇꯦꯛꯁ ꯇꯧꯔꯒ ꯀꯔꯤ ꯑꯗꯨꯗ ꯀꯔꯤ ꯇꯧꯔꯤꯕ ꯍꯕꯅꯦ ꯌꯥꯝ ꯆꯩꯕꯅꯦ ꯍꯥꯏꯌꯦ ꯌꯥꯝ ꯑꯩꯈꯣꯏꯕꯨꯗꯤ ꯉꯍꯥꯡꯕꯕ ꯃꯥꯕꯨꯗꯤ ꯑꯗꯨꯝ ꯑꯣ ꯄ꯭ꯔꯦꯁ
ꯑꯗꯨꯅꯦ
ꯑ ꯌꯥꯝ ꯋꯥ ꯌꯥꯝ ꯋꯥꯕꯅꯦ ꯅꯨꯡꯗꯥꯡꯗ ꯉꯆꯦꯒ ꯏ ꯕꯥꯅꯤ ꯑꯗꯨꯝ ꯇꯨꯝꯃꯒ ꯑꯩ ꯑꯗꯨꯝ ꯀꯥꯞꯄꯅꯦ
ꯑꯗꯨ ꯑꯣꯏꯗꯤ ꯅꯨꯄꯤꯗꯨ ꯀꯟꯒꯅꯨꯅ ꯁꯞꯄꯣꯔꯠ ꯇꯧꯒꯅꯨꯅ
ꯑꯗꯨꯗꯒꯤꯅ
ꯑꯩꯅ ꯊꯤꯅ ꯉꯥꯡꯕꯤꯔꯁꯨ ꯃꯥ ꯌꯥꯝ ꯀꯜꯂꯦꯕ
ꯎꯝ ꯅꯆꯦꯅ ꯃꯥꯕꯨ ꯑꯗꯨ ꯅꯨꯄꯤꯕꯨ ꯆꯩꯕꯅꯦ ꯀꯔꯤ ꯇꯧꯔꯤꯕ ꯑꯇꯩ ꯇꯣꯞꯄ ꯅꯨ ꯄꯥ